ꯑꯣ ꯍꯜꯂꯣ
ꯇꯨꯝꯃꯕꯣ
ꯍ ꯇꯨꯝꯃꯦ ꯇꯨꯃꯦ ꯎ ꯅꯪꯗꯤ
ꯇꯨꯝꯃꯤꯅꯦ ꯍꯣꯏ ꯇꯨꯝꯃꯦ ꯀꯔꯤꯖꯔꯒꯦ
ꯌꯦꯟ ꯆꯥꯏꯌꯦ ꯅꯪꯗꯤ ꯎꯝ ꯈꯥꯎꯅꯦ ꯅꯪꯗꯤ ꯎ ꯑꯗꯨꯝ ꯍꯥꯎꯔꯝꯅꯤ ꯅꯪꯒꯤꯁꯨ
ꯍꯋꯥꯏꯒꯤ ꯍꯥꯎꯇꯗ
ꯎꯝ ꯅꯪꯅ ꯊꯣꯡꯕ꯭ꯔꯣ ꯎꯝ
ꯑꯩꯅ ꯊꯣꯡꯕ
ꯎꯝ ꯈꯨꯟꯗ ꯂꯩꯕ꯭ꯔꯣ ꯔꯦꯟꯗ ꯂꯩꯕ꯭ꯔꯣ
ꯈꯨꯟꯗ ꯂꯩꯌꯦ
ꯎꯝ ꯑꯩꯁꯨ ꯈꯨꯟꯗ ꯂꯩ
ꯑꯣ
ꯀꯩ ꯀꯩ ꯍꯣꯠꯅꯒꯦ ꯎꯝ ꯅꯨꯡꯉꯥꯏ ꯑꯗꯣ
ꯀꯩꯁꯨ ꯍꯠꯅꯗꯦꯗ ꯀꯩꯁꯨ ꯇꯧꯗꯦꯗ ꯑꯗꯨꯝ ꯂꯩꯌꯦ
ꯍꯥꯥ
ꯀꯩꯁꯨ ꯇꯧꯗꯦ ꯀꯩꯁꯨ ꯁꯨꯗꯦ ꯑꯗꯨꯝ ꯂꯩꯌꯦ ꯍꯥꯏꯕ
ꯑꯣ ꯀꯣꯂꯦꯖꯒꯨꯝꯕꯗꯤ
ꯀꯣꯂꯦꯖꯁꯨ ꯂꯣꯏꯔꯦ ꯀꯣꯂꯦꯖ ꯂꯣꯏꯔꯒ ꯑꯗꯨꯝ ꯂꯩꯔꯦ ꯀꯔꯤꯝ ꯇꯧꯗ꯭ꯔꯦ
ꯌꯥ
ꯅꯪꯗꯤ ꯀꯩꯗꯣ ꯀꯩꯀꯩ ꯍꯣꯠꯅꯔꯤꯒꯦ
ꯑꯩꯗꯤ ꯀꯣꯂꯦꯖ ꯀꯥꯕꯒ ꯑꯗꯨꯒ ꯀꯣꯆꯤꯡ ꯈꯔ ꯈꯔ ꯆꯠꯂꯦ
ꯎꯝ
ꯑꯩꯗꯤ ꯑꯩꯗꯤ ꯀ
ꯂꯩꯕ꯭ꯔꯣ ꯀꯃꯥꯏꯅ ꯇꯧꯕ꯭ꯔꯣ ꯍꯧꯖꯤꯛ
ꯍꯥ
ꯅꯊꯟꯇ ꯂꯩꯕ꯭ꯔꯣ
ꯎꯝ ꯑꯩꯒꯤ ꯃꯅꯥꯛ ꯈ꯭ꯋꯥꯏ ꯏꯌꯥꯝꯕ ꯂꯩ ꯃꯥꯁꯨ
ꯎꯝ
ꯃꯥꯅ ꯐꯃꯨꯡ ꯇꯣꯉꯥꯟꯕ ꯏꯃꯥꯟꯅꯕꯀꯣ ꯅꯪꯗꯤ
ꯑꯩꯁꯨ ꯏꯃꯥꯟꯅꯕꯤꯒ ꯂꯩ ꯏꯅꯥꯎ ꯅꯨꯄꯤꯒ
ꯎꯝꯅꯤ ꯃꯣꯏ ꯀꯤꯜꯂꯤꯀ ꯆꯁꯨ ꯆ
ꯅꯣꯡ ꯆꯨꯕ꯭ꯔꯣ ꯉꯁꯤ ꯅꯣꯏꯗ
ꯍꯣꯏ ꯆꯨꯔꯌꯦ
ꯎꯝ ꯑꯩꯈꯣꯏꯗꯁꯨ ꯆꯨ ꯉꯁꯤꯅꯤ
ꯍꯧꯖꯤꯛ ꯇꯣꯛꯈ꯭ꯔꯦ ꯅꯣꯏꯗꯒꯤ
ꯑꯥ ꯇꯣꯛꯈ꯭ꯔꯦ ꯍꯧꯖꯤꯛ
ꯃꯥꯁꯤ ꯍꯣꯏ ꯍꯔ ꯃꯥ
ꯅꯣꯡ ꯆꯨꯗ꯭ꯔꯤꯀꯥꯟꯗꯗꯤ ꯌꯥꯝ ꯁꯥꯏ
ꯎꯝ ꯍꯥꯥ
ꯅꯣꯡ ꯆꯨꯗ꯭ꯔꯤꯀꯥꯟꯗ ꯅꯣꯡ ꯆꯨꯔꯛꯇ꯭ꯔꯤꯀꯥꯟꯗꯗꯤ ꯌꯥꯝ ꯁꯥꯔꯝꯃꯦꯕ
ꯍꯣꯏ ꯃꯣꯏꯗꯤ ꯌꯥꯝ ꯁꯥꯕꯅꯤ ꯍꯧꯖꯤꯛꯁꯨ ꯑꯗꯨꯝ ꯁꯥꯔꯤꯗ ꯏꯪꯪꯗꯦ ꯐꯤ ꯏꯅꯗꯕꯤꯗ ꯑꯗꯨꯝ ꯇꯨꯝꯂꯒ ꯂꯩꯔꯦ
ꯎꯝ ꯅꯣꯡ ꯆꯨꯕꯅꯤꯅ ꯈꯔ
ꯎꯝ ꯑꯩꯗꯤ ꯑꯗꯨꯝ ꯏꯁꯥ ꯁꯥꯒꯠꯂꯒ ꯂꯩ ꯑꯗꯨꯒꯤ
ꯎꯝ
ꯎꯝ
ꯌꯦꯡꯗ꯭ꯔꯣ ꯉꯔꯥꯡ ꯅꯣꯏꯏ ꯈꯪꯗꯦ
ꯑꯦꯁ ꯏꯁꯀꯤꯞ ꯇꯧꯕ ꯌꯥꯗꯦꯍꯦ ꯑꯩꯈꯣꯏꯗꯤ
ꯀꯅꯥꯗ ꯁꯞꯄꯣꯔꯠ ꯇꯧꯔꯤꯅꯣ
ꯑꯔꯖꯦꯟꯇꯤꯅꯥꯅꯦ ꯑꯩꯗꯤ
ꯑꯥ
ꯅꯨꯪꯉꯥꯏꯖꯩ ꯍꯨꯏꯌꯦ ꯇꯨꯝ
ꯉꯝꯃꯅꯤꯅ ꯈꯔ ꯅꯨꯡꯉꯥꯏꯔꯝꯅꯤꯅꯦ
ꯍꯣꯏ ꯑꯁ ꯉꯔꯥꯡ ꯒꯣꯜ ꯆꯥꯔꯤꯉꯩ ꯊꯋꯥꯏ ꯋꯥꯕꯁꯤꯗꯤꯀꯣ
ꯎꯝ ꯑꯍꯧꯕꯗ ꯀꯩꯅꯣ ꯑꯝꯇ ꯆꯪꯗꯕꯗꯣ
ꯍꯣꯏ ꯑꯗꯨꯗ ꯑꯁ
ꯌꯥꯝ ꯅꯨꯡꯉꯥꯏꯇꯦ
ꯎꯝ ꯍꯥꯔꯠ ꯕꯤꯗꯤꯡꯁꯨ ꯑꯁ ꯌꯥꯝ ꯀꯜꯂꯦꯍꯦ ꯑꯗꯨꯏ ꯇꯥꯏꯃꯤꯡꯗꯣ ꯋꯥꯕꯁꯤ ꯋꯥꯕꯁꯤ ꯋꯥꯈꯜ ꯅꯪꯁꯨ ꯃꯦꯁꯤꯔꯣ
ꯍꯣꯏ ꯑꯃꯗꯣ
ꯎꯝ ꯑꯧ ꯆꯄꯤꯗ ꯂꯩ
ꯔꯤꯐ꯭ꯔꯤꯅ ꯔꯤꯐ꯭ꯔꯤꯕꯨ ꯅꯨꯡꯉꯥꯏꯗꯕ ꯃꯥꯜꯂꯤꯀꯣ
ꯍꯣꯏ ꯃꯣꯏꯗꯨ ꯑ ꯎꯝ ꯚꯤꯑꯥꯔ ꯆꯦꯛ ꯇꯧꯗꯦ ꯍꯥꯏꯅꯀꯣ ꯅꯨꯡꯉꯥꯏꯇꯕ
ꯑꯗꯨ ꯇꯧꯔꯗꯤ ꯒꯣꯜꯗꯣ ꯂꯧꯔꯣꯏꯗꯕ ꯃꯥꯜꯂꯦꯅꯦ
ꯎꯝ ꯒꯣꯜꯗꯨ ꯂꯧꯒꯅꯤ ꯕꯤꯑꯥꯔ ꯆꯦꯛ ꯇꯧꯔꯁꯨ ꯐꯣꯡꯅ ꯇꯗꯤ
ꯀꯩꯩꯅꯣ ꯌꯦꯞꯀꯦꯗꯨꯗꯤ ꯂꯧꯗ꯭ꯔꯤꯗꯨꯗꯤ ꯑꯗꯨꯗꯤ
ꯑꯃꯗꯨꯗꯤ ꯐꯣꯜ ꯇꯥꯕ ꯑꯗꯨꯏꯅꯦ ꯆꯦꯛ ꯇꯧꯔꯒ ꯐꯣꯜ ꯇꯥꯗ꯭ꯔꯗꯤ ꯑꯗꯨꯝ ꯀꯣꯜ ꯆꯠꯂꯅꯤ ꯑꯗꯨꯕꯨ ꯐꯣꯜ ꯑꯣꯏꯔꯝꯃꯗꯤ ꯒꯣꯜꯁꯨ ꯆꯜꯂꯔꯣꯏ
ꯎꯝ ꯑꯁ ꯃꯣꯏꯗꯤ ꯌꯥꯝ ꯁꯥꯎꯅꯤꯡꯕ ꯃꯥꯜꯂꯦ
ꯎꯝ ꯃꯣꯏꯗꯨ ꯌꯥꯝ ꯁꯥꯎꯈ꯭ꯔꯕ ꯃꯥꯜꯂꯦ
ꯎꯝ ꯈꯨꯟꯗ ꯂꯩꯕ ꯅꯨꯡꯉꯥꯏꯕꯔꯣꯅꯦ
ꯈꯨꯟꯗ ꯑꯁ ꯅꯨꯡꯉꯥꯏꯗꯦꯗ
ꯀꯩꯒꯤꯔꯣ
ꯈꯨꯟꯗ ꯂꯩ ꯅꯨꯡꯉꯥꯏꯇꯦ ꯅꯨꯡꯁꯤꯠ ꯅꯨꯡꯁꯥ ꯌꯥꯝ ꯐꯠꯇꯦ
ꯁꯤ ꯑꯗꯨ ꯍꯦꯟꯅ ꯐꯕꯅꯦ ꯅꯨꯡꯁꯤꯠꯅ
ꯑꯁ ꯑꯩꯈꯣꯏꯔꯣꯝꯗ ꯌꯥꯝ ꯁꯥꯏꯌꯦ ꯑꯗꯨꯏꯒꯤ ꯌꯥꯝ ꯂꯩꯕ ꯅꯨꯡꯉꯥꯏꯇꯦ ꯅꯨꯡꯁꯤꯠꯁꯨ ꯌꯥꯝ ꯀꯜꯂꯦ
ꯎꯝ ꯎꯝ ꯅꯨꯡꯁꯤꯠꯄꯨꯗꯤ ꯀꯜꯂꯅꯤ
ꯅꯣꯏꯗ ꯅꯨꯡꯁꯤꯠ ꯀꯟꯗ꯭ꯔꯣ
ꯑꯩꯈꯣꯏꯗꯗꯤ ꯀꯟꯗꯦ ꯍꯧꯖꯤꯛꯄꯨꯗꯤ
ꯎꯝ ꯅꯨꯡꯁꯤ ꯃꯇꯝꯗꯗꯤ ꯂꯩꯕ ꯅꯨꯡꯉꯥꯏꯇꯦ ꯌꯥꯝ ꯀꯜꯂꯦ ꯅꯨꯡꯁꯤꯠ ꯃꯇꯝꯗ ꯅꯨꯡꯁꯤꯠ ꯃꯇꯝꯗ ꯅꯠꯇꯔ꯭ꯗꯤ ꯌꯥꯝ
ꯅꯨꯡꯁꯤꯠ ꯁꯤꯠꯄ ꯀꯥꯟꯗꯗꯤ ꯑꯁ ꯈꯔ ꯊꯋꯥꯏꯗꯤ ꯋꯥꯏ ꯑꯩꯗꯤ
ꯎꯝ ꯑꯁ
ꯅꯣꯏ ꯅꯣꯏ ꯈꯨꯟꯒ ꯁꯦ ꯁꯤꯇꯤꯁꯦ ꯀꯌꯥꯃꯨꯛ ꯂꯥꯞꯅꯒꯦ
ꯂꯥꯞꯇ꯭ꯔꯦꯗ ꯂꯥꯞꯇ꯭ꯔꯦ
ꯑꯣ
ꯅꯛꯅꯔꯦ ꯑꯗꯨꯝ ꯀꯤꯂꯣꯃꯤꯇꯔ ꯇ꯭ꯋꯦꯟꯇꯤ ꯋꯥꯟ ꯍꯥꯏꯕ꯭ꯔꯥ ꯇ꯭ꯋꯦꯟꯇꯤꯔꯥ
ꯑꯩꯈꯣꯏ ꯍꯦꯟꯅꯗꯤ ꯈꯔ ꯂꯥꯛꯏꯅꯤ
ꯅꯣꯏꯗꯤ ꯀꯌꯥꯅꯣ
ꯇ꯭ꯋꯦꯟꯇꯤ ꯁꯚꯦꯟ ꯑꯗꯨꯋꯥꯏꯗ ꯂꯩꯒꯅꯤ
ꯑꯣ
ꯑꯩ ꯅꯨꯡꯇꯤꯒꯤ ꯂꯥꯛꯄꯅꯦ ꯍꯌꯦꯡꯁꯨ ꯂꯥꯛꯀꯅꯤ
ꯀꯩꯗꯧꯕ ꯆꯠꯄ꯭ꯔꯣ
ꯑꯩ ꯊꯕꯛ ꯈꯔ ꯂꯩꯕ ꯑꯗꯨꯒꯤ ꯑꯌꯨꯛ ꯈꯨꯗꯤꯡꯒꯤ
ꯎꯝ ꯊꯕꯛ ꯆꯠꯄ꯭ꯔꯣ
ꯎꯝ ꯇꯨꯏꯇꯔꯥꯎ
ꯎꯝ ꯎꯝ ꯎꯝ
ꯀꯣꯂꯦꯖ ꯇꯤꯀꯩꯗꯧꯅ ꯂꯧꯕꯤꯕ ꯈꯪ
ꯀꯩ ꯍꯥꯏꯕ
ꯀꯣꯂꯦꯖ ꯂꯣꯏꯕ ꯀꯌꯥꯝ ꯀꯨꯏꯔꯒꯦꯕ
ꯀꯨꯏꯔꯦ ꯑꯩꯗꯤ ꯂꯣꯏꯕ
ꯎꯝ
ꯅꯪ ꯅꯪꯗꯤ ꯂꯣꯏꯔꯕꯣ
ꯂꯣꯏꯗ꯭ꯔꯤꯗꯤ ꯑꯩꯗꯤ
ꯑꯣ ꯀꯥꯕ ꯍꯧꯎꯗ ꯉꯥꯏꯔꯤꯕꯣ
ꯍꯣꯏ ꯑꯃꯨꯛꯀ ꯔꯤꯅ꯭ꯌꯨ ꯇꯧꯕ ꯑꯩꯅ ꯅꯥꯎꯅ ꯑꯃꯨꯛꯀ ꯍꯧꯕ
ꯍꯣꯏ
ꯗ꯭ꯔꯣ ꯑꯠ ꯇꯧꯔꯒ ꯑꯃꯨꯛꯀ ꯅꯧꯅ ꯍꯧꯋꯦ
ꯎꯝ
ꯍꯌꯦꯡꯗꯤ ꯀꯥꯏ ꯆꯠꯀꯔꯣ
ꯌꯦꯗꯤ ꯈꯥꯊꯂꯥ ꯌꯨꯝ ꯏꯅꯤ
ꯌꯨꯝ ꯂꯩꯒꯤꯅꯤ ꯊꯕꯛ ꯁꯨꯕ ꯆꯠꯄ ꯌꯥꯗ꯭ꯔꯣ
ꯊꯕꯛ ꯑꯁ ꯑꯩꯈꯣꯏ ꯅꯨꯄꯤꯒꯤꯗꯤ ꯊꯕꯛ ꯁꯨꯅꯉꯥꯏ ꯈꯟꯗꯦꯅꯤ ꯒ꯭ꯌꯥꯟ ꯇꯥꯗꯅꯤ ꯅꯨꯄꯥꯗꯧꯅ ꯄꯪꯆꯠ ꯆꯠꯂꯒ ꯁꯨꯕꯁꯨ ꯌꯥꯕ ꯅꯠꯇꯕ
ꯅꯠꯇ꯭ꯔꯒ ꯑꯩꯈꯣꯏꯗ ꯂꯥꯛꯄ꯭ꯔꯣ ꯑꯩꯒꯤ ꯐꯤꯔꯣꯜ ꯈꯔ ꯁꯨꯕꯤꯌꯨ
ꯍꯣꯏ ꯂꯜꯑꯒꯦ
ꯎꯝ ꯐꯤꯔꯣꯜ ꯁꯨꯅꯤꯉꯥꯏ ꯌꯥꯝꯃꯦꯕ
ꯈꯔ ꯌꯥꯝ ꯀꯩꯅꯣ ꯇꯧꯋꯣ ꯌꯥꯝꯃ ꯀꯥꯟꯗ ꯁꯨꯅꯕ
ꯍꯣꯢ ꯌꯥꯅꯤ ꯌꯥ ꯂꯒ ꯄꯨꯔꯛꯀꯅꯤꯀꯣ ꯁꯦꯡꯕ
ꯍꯣꯏ
ꯅꯪ ꯍꯣꯏ ꯅꯪ ꯁꯨꯅꯤꯉꯥꯏ ꯕ꯭ꯔꯦꯛꯇꯛꯇ ꯌꯥ ꯌꯥꯜꯂꯒꯀꯣ ꯄꯨꯄ
ꯍꯣꯏ ꯑꯗꯨꯒ ꯁꯨꯔꯒ ꯂꯣꯏꯅ ꯃꯥꯡꯍꯟꯕ
ꯎꯝ ꯅꯪ ꯃꯍꯥꯜꯂꯗꯤ ꯑꯩ ꯗ꯭ꯔꯦꯁ ꯍꯥꯞꯅꯤꯡꯉꯥꯏ ꯂꯩꯔꯣꯏ
ꯗ꯭ꯔꯦꯁ ꯎꯝ ꯎꯝ ꯀꯩꯒꯨꯝꯕ ꯕꯦꯛ ꯑꯃ ꯄꯨꯔꯛꯑꯦ ꯍꯥꯏꯅ ꯈꯜꯂꯁꯦꯕ ꯑꯗꯨꯒꯤ ꯃꯔꯛꯇ ꯑꯅꯤ ꯑꯍꯨꯝꯗꯤ ꯑꯗꯨꯝ ꯃꯥꯡꯕ ꯇꯥꯕ
ꯑꯗꯨꯕꯨꯗꯤ ꯅꯪꯅ ꯃꯦꯃꯣꯔꯤꯗ ꯊꯝꯁꯨ ꯀꯥꯏꯗꯗ
ꯑꯗꯨꯒꯤꯔ ꯈꯪꯗꯦ
ꯎꯝ ꯃꯥꯡꯍꯟꯗꯕꯤꯗ ꯅꯪꯒꯤ
ꯑꯩ ꯑꯣꯏꯅ ꯑꯥ ꯑꯗꯨ ꯈꯪꯗꯦ ꯍꯥꯏꯔꯒ ꯂꯣꯏꯔꯦꯅꯦ
ꯍꯣꯏ
ꯃꯥꯡꯈ꯭ꯔꯦ ꯍꯥꯏꯔꯒ ꯂꯣꯏꯔꯦꯅꯦ
ꯎꯝ ꯑꯗꯨꯁꯨ ꯌꯥꯏ
ꯎꯝ ꯃꯤꯒꯤ ꯐꯤꯔꯣꯜ ꯁꯨꯔꯒ ꯃꯥꯡꯍꯜꯂꯒ
ꯎꯝ
ꯑꯃꯨꯛꯁꯨ ꯍꯟꯕ ꯀꯤꯗꯅꯀꯣ ꯐꯔꯨꯛ ꯇꯥꯅꯤ
ꯀꯤꯔꯣꯏꯗ ꯑꯗꯨꯝ ꯅꯪꯅ ꯂꯣꯠꯄꯅꯤ ꯍꯥꯏꯅ ꯑꯗꯨꯝ ꯈꯪꯉꯗꯣꯏ ꯑꯗꯨꯕꯨ
ꯑꯩꯅ ꯊꯝꯖꯜꯂꯤ
ꯅꯪꯅ ꯊꯝꯗꯕꯤꯗ
ꯀꯩ ꯍꯥꯏꯅꯣ ꯍꯧꯖꯤꯛꯗ
ꯑꯩꯅ ꯑꯩꯅ ꯊꯝꯗꯕꯤꯗ ꯀꯩꯒꯨꯝꯕ
ꯎ
ꯐꯤꯔꯣꯟꯗ ꯂꯂꯣꯟꯕ ꯑꯣꯏꯔꯗꯤ ꯑꯗꯨꯗ ꯈꯔ ꯍꯥꯞꯆꯜꯂꯒ ꯌꯣꯟꯂ ꯌꯥꯕꯅꯤꯅ
ꯎꯝ ꯑꯗꯨ ꯇꯧꯔꯨꯗꯤ ꯑꯩꯅ ꯈꯪꯂꯛꯄꯗ ꯑ
ꯈꯪꯑꯗꯤ ꯈꯪꯪꯂꯑꯗꯤ ꯕꯤꯔꯥ ꯀꯥꯅꯤꯍꯦ
ꯎꯝ ꯗ꯭ꯔꯦꯁ ꯐꯥꯕꯒꯤ ꯀ꯭ꯂꯤꯞꯇꯨꯒ ꯅꯪ ꯈꯨꯠ ꯐꯥꯕꯤꯕ ꯇꯥꯔꯦꯅꯦ
ꯎꯝ ꯑꯗꯨ ꯇꯥꯏ
ꯎꯝ